ꯑꯣ
ꯇꯔꯕ꯭ꯔꯣ
ꯇꯥꯔꯦ ꯇꯥꯔꯦ
ꯆꯥꯟꯅꯗ꯭ꯔꯤꯗ ꯍꯧꯖꯤꯛꯇ ꯍꯧꯖꯤꯛꯇ ꯊꯣꯡꯉꯦ ꯑꯩ ꯉꯁꯥꯏ ꯕꯖꯥꯔ ꯆꯠꯂꯦꯕ ꯌꯦꯟꯁꯥ
ꯍꯥꯎꯏꯤꯅꯦ
ꯑꯦꯟꯁꯥ ꯑꯦꯟꯁꯥ ꯂꯩꯔꯦ ꯀꯪꯁꯨ ꯀꯪꯈ꯭ꯔꯦ
ꯅꯣꯏꯅ ꯃꯁꯥ ꯆꯥꯕ ꯑꯩꯅ ꯃꯔꯨꯝ ꯆꯥꯕ
ꯑꯣ ꯃꯔꯣꯝꯁꯨ ꯍꯥꯎꯕꯅꯤꯗ
ꯑꯇ ꯑꯂꯨꯒ ꯑꯂꯨꯅ ꯌꯥꯝꯃꯦ ꯃꯔꯔꯨꯝ
ꯑꯂꯨꯅ ꯍꯦꯟꯅ ꯍꯥꯎꯕꯅꯤꯅ
ꯃꯔꯨꯝꯗꯨꯁꯨ ꯀꯣꯟꯅꯗꯗꯅ ꯇꯪꯈꯥꯏ ꯇꯪꯈꯥꯏ ꯆꯥꯕꯤꯗꯨꯅꯦꯕ
ꯑꯣ
ꯆꯥꯛ ꯊꯦꯡꯉꯦꯍꯦ ꯄꯨꯡ ꯀꯌꯥ ꯆꯥꯗꯣꯏꯅꯣ
ꯈꯪꯗꯦ ꯃꯨꯟꯗ꯭ꯔꯤꯌꯦꯖꯥꯡ ꯃꯨꯟꯗ꯭ꯔꯤꯌꯦ
ꯅꯪꯅ ꯊꯣꯡꯉꯤꯔꯣ
ꯑꯩꯅ ꯇꯪꯈꯥꯏ ꯏꯅꯥꯎꯅꯨꯄꯤꯅ ꯇꯪꯈꯥꯏ
ꯐꯩ ꯃꯇꯦꯡ ꯄꯥꯡꯕꯤꯕ ꯃꯤ ꯂꯩꯕꯗꯤ
ꯍꯣꯏ ꯍꯟꯗꯛꯇꯤ ꯈꯔ ꯅꯨꯡꯉꯥꯏꯌꯦ ꯈꯔ ꯀꯣꯝꯃꯦ
ꯎꯝ ꯑꯩꯈꯣꯏꯗꯤ ꯎꯄꯥꯏ ꯂꯩꯇꯦ ꯏꯊꯟꯇ ꯑꯗꯨ ꯇꯥꯅꯦ
ꯏꯊꯟꯇ ꯇꯧꯕꯁꯤꯅꯁꯨ ꯁꯥꯏꯌꯦ ꯌꯥꯝ ꯁꯥꯏꯌꯦ ꯑꯁ ꯇꯨꯝꯕ ꯌꯥꯗꯧ ꯃꯥꯟꯗꯦ ꯉꯁꯤ
ꯎꯝ
ꯁꯃꯟꯗꯅ
ꯉꯁꯥꯏ ꯑꯌꯨꯛꯇ ꯅꯣꯡ ꯈꯔ ꯆꯨꯔꯝꯃꯦ
ꯑꯧ ꯆꯨꯋꯦ ꯆꯨꯋꯦ ꯆꯨꯋꯦ
ꯑꯩꯈꯣꯏꯗꯁꯨ ꯅꯣꯡ ꯆꯨꯏ ꯅꯣꯡꯆꯨꯔꯁꯨ ꯏꯪꯗꯦ ꯑꯗꯨꯝ ꯁꯥꯡ
ꯏꯪꯗꯦ ꯏꯪꯗꯦ ꯁꯥꯏ ꯍꯦꯟꯅꯕꯨ ꯁꯥꯔꯤꯗ
ꯎꯝ ꯑꯃꯨꯛ ꯆꯨꯔꯛꯇꯧꯗꯤ ꯃꯥꯜꯂꯦ ꯈꯨꯠꯁꯥꯗꯣ ꯌꯥꯗꯦ ꯍꯥꯏꯕ
ꯑꯥ ꯑꯩ ꯀꯅꯥ ꯀꯅꯥ ꯂꯩꯒ‌ꯦ ꯅꯃꯥꯟꯅꯕꯤꯗꯨꯁꯨ ꯂꯩꯕ꯭ꯔꯣ
ꯏꯃꯥꯟꯅꯕꯤ ꯃꯊꯛꯇ ꯂꯩ ꯑꯩꯅ ꯃꯈꯥꯗ ꯂꯩꯕ
ꯑꯣ ꯅꯃꯥꯟꯅꯕꯤꯗꯨꯁꯨ ꯋꯥꯔꯤ ꯁꯥꯟꯅꯕ꯭ꯔꯣ
ꯏꯃꯥꯟꯅꯕꯤꯗꯣ ꯁꯥꯟꯅꯗꯦ ꯃꯥꯗꯤ ꯁꯥꯟꯅꯕ ꯌꯥꯗꯦ
ꯑꯣ ꯑꯉꯥꯡ ꯌꯥꯝ ꯂꯩꯕ꯭ꯔꯣ ꯃꯥꯗꯣ
ꯑꯧ ꯂꯩ ꯃꯥꯒꯤꯁꯨ ꯂꯩ ꯑꯩꯒꯤꯁꯨ ꯂꯩ
ꯂꯥꯡꯃꯟꯗꯅ ꯑꯩ ꯋꯥꯔꯤ ꯐꯥꯎ ꯁꯥꯟꯅꯕ ꯌꯥꯗꯦ ꯑꯩꯈꯣꯏꯁꯨ ꯎꯝ
ꯑꯩꯈꯣꯏꯗꯤ ꯍꯧꯖꯤꯛ ꯆꯥꯛ ꯇꯣꯛꯑꯒ ꯃꯁꯥ ꯃꯁꯥꯒꯤ ꯊꯕꯛ ꯇꯧꯅꯔꯤ
ꯑꯥ ꯑꯁ ꯆꯥꯛ ꯆꯥꯛ ꯆꯥꯗ꯭ꯔꯤꯉꯩꯗ ꯊꯕꯛ ꯌꯥꯝꯕ ꯑꯃꯨꯛ ꯆꯠ ꯑ
ꯆꯥꯛꯇꯣꯛꯑꯒ ꯑꯃꯨꯛ ꯆꯥꯛꯇꯣꯛꯑꯒ ꯑꯃꯨꯛ ꯀꯣꯜ ꯂꯤꯛ ꯐꯦꯡꯕ ꯏꯁꯤꯡꯗꯤ ꯅꯨꯡꯉꯥꯏꯕ꯭ꯔꯣ
ꯅꯨꯡꯉꯥꯏꯌꯦ ꯏꯁꯤꯡꯕꯨꯗꯤ ꯌꯥꯝ ꯅꯨꯡꯉꯥꯏꯗ
ꯕ ꯑꯣꯏꯔꯝꯃꯅꯤ
ꯂꯩꯗꯦꯗ ꯏꯁꯤꯡꯕꯨꯗꯤ ꯂꯩꯗꯦ
ꯎꯝ ꯐꯩꯅꯦ ꯑꯗꯨꯗꯤ ꯂꯩꯗꯔꯒꯗꯤ
ꯑ ꯚꯔꯥꯕꯨꯗꯤ ꯇꯥꯡꯕꯁꯤꯗꯤ
ꯎꯝ ꯇꯥꯡꯗꯤ ꯇꯥꯡꯉꯝꯃꯅꯦ ꯌꯨꯝꯗꯣ ꯐꯕꯒꯤꯀꯣ
ꯎꯝ ꯌꯥꯝꯅꯁꯨ ꯐꯥꯕ ꯐꯥ ꯌꯥꯝꯅ ꯐꯥꯕꯁꯨ ꯅꯠꯇꯦꯗ ꯍꯣꯏ ꯈ꯭ꯋꯥꯏ ꯃꯊꯛ ꯂꯩꯕꯅꯤꯅꯀꯣ
ꯎꯝ
ꯃꯈꯥ ꯃꯈꯥꯒꯤꯗꯤ ꯈꯔ ꯐꯩꯌꯦꯕ ꯀꯥꯗꯣ ꯑꯩꯈꯣꯏ ꯃꯊꯛꯀꯤꯗꯤ ꯌꯥꯝꯅ ꯐꯥꯕꯗꯤ ꯅꯠꯇꯦ
ꯑꯗꯨ ꯃꯈꯥꯗ ꯃꯤ ꯂꯩꯕꯩꯔꯣ
ꯂꯩꯌꯦ ꯐꯨꯜ ꯑꯣꯏꯔꯦ ꯃꯈꯥꯗꯗꯤ ꯃꯊꯛ ꯗꯗꯤ ꯀꯥ ꯑꯃꯒꯨꯝꯕ ꯍꯥꯡꯉꯤ
ꯆꯥꯎꯁꯨ ꯆꯥꯎꯕ ꯃꯥꯜꯂꯦ ꯅꯣꯏꯒꯤꯗ‌ꯣꯀꯣ
ꯎꯝ ꯌꯥꯝꯅꯁꯨ ꯆꯥꯎꯕ ꯅꯠꯇꯕ ꯌꯥꯝ ꯎꯝ ꯄꯤꯛꯄꯁꯨ ꯅꯠꯇꯕ ꯑꯩꯈꯣꯏꯒꯤꯗꯤ ꯑꯗꯨꯝ ꯆꯞ ꯆꯥꯔꯦ
ꯎꯝ ꯃꯤꯒꯤꯗꯤ ꯈꯪꯗꯦ ꯍꯥꯏꯌ‌ꯣ
ꯑꯥꯎ ꯃꯤꯒꯤꯗꯤ ꯈꯪꯗꯦ ꯑꯩꯈꯣꯏꯒꯤꯗꯤ ꯆꯞ ꯆꯥꯔꯦ
ꯈꯨꯁꯥꯗꯣ ꯅꯣꯡꯃꯗ ꯏꯔꯨ ꯑꯍꯨꯝꯂꯛ ꯂꯨꯖꯩ
ꯑꯣ ꯍꯣꯏꯗ ꯏꯪꯕ ꯀꯥꯟꯗꯅ ꯏꯪꯕ ꯀꯥꯟꯗꯅ ꯎꯝ ꯏꯔꯨ ꯏꯔꯨꯕ ꯏꯔꯨꯖꯕ ꯀꯔꯤ ꯍꯥꯏꯁꯤꯔ ꯀꯤ ꯑꯥ ꯑꯥ ꯀꯤꯕꯗ‌ꯣ ꯏꯪꯃꯟꯗꯅ ꯑꯥ
ꯑꯩꯈꯣꯏꯒꯤꯗꯤ ꯏꯁꯤꯡꯁꯨ ꯂꯩꯇꯦ ꯇꯨꯂꯨꯁꯨ ꯆꯤꯡꯕꯤꯗꯦ ꯇꯨꯂꯨ ꯆꯤꯡꯅꯕ ꯇꯨꯔꯦꯟꯗ ꯊꯝꯕꯗꯨꯁꯨ ꯃꯤꯅ ꯍꯨꯔꯥꯟꯕꯤꯈ꯭ꯔꯦ
ꯑꯁ ꯂꯣꯏꯔꯦꯍ‌ꯦ ꯑꯗꯨꯗꯤ
ꯃꯌꯥꯝꯒꯤꯅꯤꯅꯀꯣ ꯑꯉꯥꯡ ꯃꯌꯥꯝꯒꯤ ꯆꯤꯡꯕꯅꯤꯅ ꯇꯨꯂꯨꯗꯣ ꯃꯆꯥꯅ ꯆꯤꯡꯈꯠꯂꯨ ꯌꯥꯗꯦ ꯍꯥꯏꯕ ꯑꯗꯨꯗꯨꯅ ꯑ ꯆꯨꯅꯨꯗꯣ ꯑꯆꯧ ꯑꯆꯧꯕ ꯂꯤꯁꯤꯡ ꯇꯔꯥ ꯀꯌꯥꯅꯣ ꯂꯤꯁꯤꯡ ꯇꯔꯥꯃꯥꯊꯣꯏ ꯇꯔꯥꯅꯤꯊꯣꯏ ꯄꯤꯕꯗꯣ ꯑꯣꯏꯅ ꯍꯥꯞꯄꯦ ꯍꯥꯏ
ꯑꯣ
ꯑꯗꯨꯕꯨ ꯃꯤꯅ ꯑꯗꯨꯝ ꯍꯨꯔꯥꯟꯈ꯭ꯔꯕ ꯑꯃ ꯑꯃꯨꯛ ꯂꯩꯔꯦ ꯑꯃ ꯑꯃꯨꯛ ꯎꯝ ꯑꯁ꯭ꯋꯥꯏꯗꯗꯤ ꯑꯗꯨꯒꯨꯝꯕ ꯌꯥꯝꯃꯦ
ꯑꯣ
ꯅꯣꯡꯃꯅ ꯑꯗꯨꯗ ꯑꯃꯨꯛ ꯇꯧꯔꯦ ꯍꯥꯏ ꯅꯣꯡꯃꯁꯤꯅ ꯑꯃꯨꯛ ꯑꯗꯨꯗ ꯑꯃꯨꯛ ꯇꯧꯔꯦ ꯍꯥꯏ ꯍꯌꯦꯡꯅ ꯑꯗꯨꯗ ꯍꯥꯟꯆꯤꯛꯅ ꯑꯗꯨꯗ ꯑꯗꯨ ꯑꯗꯨ ꯑꯃ ꯉꯥꯛꯇꯅꯤ
ꯑꯥꯎ ꯀꯤꯌꯦ ꯍꯦ ꯑꯗꯨꯗꯤ
ꯎꯝ ꯃꯔꯛ ꯃꯔꯛꯇ ꯄꯥꯈꯠꯂꯦ ꯑꯩꯈꯣꯏ ꯃꯤ ꯍꯥꯏ ꯇꯝꯕ ꯉꯝꯗꯦꯗꯅꯀꯣ
ꯎꯝ
ꯁꯥꯏꯌꯦ ꯁꯥꯏ ꯁꯥꯏ ꯁꯥꯏ
ꯌꯨꯝ ꯆꯠꯂꯣꯏꯗ꯭ꯔꯣ
ꯑꯁ ꯆꯠꯂꯣꯏꯗ ꯌꯨꯝꯒ ꯎꯗꯕ ꯀꯨꯏꯔꯦ ꯏꯃꯥ ꯏꯄꯥꯒ ꯎꯗꯕ ꯀꯨꯏꯔꯦ
ꯅꯤꯡꯗ꯭ꯔꯣ
ꯎꯅꯤꯡꯉꯦ ꯁꯨꯇꯤꯅꯦꯅ ꯌꯥꯗꯦ
ꯍꯣꯏ ꯑꯁ ꯍꯣꯏ ꯑꯉꯥꯡꯁꯤꯡꯁꯨ ꯑꯉꯥꯡꯁꯤꯡꯁꯨ ꯑꯁ ꯀꯝꯄ꯭ꯂꯦꯟ ꯑꯃꯨꯛ ꯇꯧ ꯇꯧꯔꯦ ꯑꯩꯕꯨ ꯅꯪꯅꯅꯦ ꯑꯁꯤ ꯑꯥ ꯅꯪꯅ ꯁꯤꯗ ꯀꯥꯍꯜꯂꯦꯅꯦ ꯅꯨꯡꯉꯥꯏꯇꯦ ꯁꯤꯗꯗꯤ ꯁꯨꯇꯤ ꯁꯥꯟꯅꯕꯒꯤ ꯃꯇꯝ ꯂꯩꯇꯦ ꯍꯥꯏꯅꯀꯣ
ꯃꯥꯅꯤꯅꯦ
ꯃꯣꯏꯁꯦ ꯁꯨꯇꯤ ꯂꯩꯔꯁꯨ ꯁꯨꯇꯤꯗꯣ ꯁꯨꯇꯤ ꯃꯅꯨꯡꯗ ꯀꯔꯤ ꯀꯔꯤ ꯑꯦꯁ ꯌꯃꯟꯗꯅꯥ ꯂꯩꯔꯤꯛ
ꯃꯣꯏꯗꯣ ꯑꯉꯥꯡꯅꯤꯅ
ꯎꯝ
ꯁꯥꯟꯅꯅꯤꯡ ꯁꯥꯟꯅꯕꯅ ꯃꯣꯏꯗꯤ ꯃꯔꯨꯅꯦꯗꯣ ꯑꯗꯨꯒꯤ ꯑꯣꯏꯔꯝ
ꯑꯇꫭꯝ ꯑꯇꯣꯝꯕꯤꯗꯨꯅ ꯁꯥꯊꯤꯕ ꯍꯦꯜꯂꯦ ꯈꯪꯕ꯭ꯔꯥ ꯃꯥꯗ ꯕꯣꯜ ꯂꯩꯕꯤꯌꯣ ꯍꯥꯏꯌꯦ ꯃꯥ ꯂꯩꯁꯥꯕꯤ ꯃꯆꯥꯅ
ꯑꯥꯎ
ꯃꯌꯥꯝꯁꯤꯡ ꯁꯥꯟꯅꯕ ꯎꯕꯗꯨꯒꯤꯀꯣ ꯕꯣꯜ ꯂꯩ ꯕꯤꯌꯣ ꯍꯥꯏꯌꯦ ꯑꯩ ꯉꯔꯥꯡ ꯅꯍꯥꯟ ꯑꯩ ꯕꯖꯥꯔ ꯆꯠꯄꯗ ꯎꯝ ꯂꯨꯄꯥ ꯌꯥꯡꯈꯩ ꯄꯤꯕꯗꯣ ꯑꯗꯨ ꯂꯩꯔꯛꯑꯦ ꯑꯗꯨ ꯂꯩꯔꯛꯑꯒ ꯌꯥꯝꯅ ꯍꯔꯥꯎꯕꯗꯨ ꯂꯣꯏꯔꯦ
ꯃꯥꯁꯨ ꯃꯦꯁꯤ ꯔꯣꯅꯥꯜꯗꯣ ꯇꯧ ꯂꯩꯔꯕꯣ
ꯂꯩꯔꯦ ꯑꯦ ꯑꯗꯨ ꯍꯥꯏꯔꯒ ꯅꯣꯏ ꯕꯣꯜ ꯌꯦꯡꯕ꯭ꯔꯣ
ꯅꯍꯥꯟꯗꯣ ꯑꯩꯗꯣ ꯀꯔꯤꯒꯅꯣ ꯁꯥꯟꯅꯕꯗꯣ ꯌꯥꯝ ꯅꯨꯡꯉꯥꯏꯗꯧꯔꯦꯅ ꯑꯩꯗꯤ ꯌꯦꯡꯉꯦ
ꯌꯦꯡꯉꯀꯥꯟꯗ ꯀꯔꯤ ꯑꯌꯨꯛ ꯏꯁ꯭ꯀꯨ ꯆꯠꯄꯩ
ꯑꯩꯕꯨ ꯁ꯭ꯀꯨꯜ ꯆꯠꯄꯒꯤ ꯇꯥꯏꯃꯤꯡꯗꯣ ꯍꯦꯟꯗꯣꯛꯇꯅ ꯏꯕꯦꯝꯃ ꯑꯉꯥꯡꯒ ꯍꯧꯗꯣꯛꯇꯗꯅ ꯑꯩꯗꯣ ꯄꯨꯡ
ꯎ
ꯇꯔꯨꯛ ꯃꯈꯥꯏ ꯈꯔ ꯍꯦꯜꯂꯀꯥꯟꯗ ꯆꯥꯛ ꯄꯤꯖꯒꯗꯕꯗꯣ ꯑꯩꯅ ꯍꯧꯒꯠꯄꯗꯣ ꯄꯨꯡ ꯇꯔꯨꯛꯀ ꯃꯤꯅꯤꯠ ꯅꯤꯐꯨ ꯇꯥ ꯂꯩꯔꯝꯃꯦꯕꯀꯣ ꯑꯉꯥꯡꯅ ꯆꯥꯛ ꯆꯥꯒꯗꯕꯁꯦ ꯄꯨꯡ ꯇꯔꯨꯛꯀ ꯃꯤꯅꯤꯠ ꯀꯨꯟꯊ꯭ꯔꯥꯗ ꯁꯤꯛꯁ ꯊꯥꯔꯇꯤꯗ ꯑꯣꯏꯗꯣꯏꯅꯦꯕ ꯆꯥꯛ ꯆꯥꯕꯗꯣ ꯃꯤꯅꯤꯠ ꯇꯔꯥ ꯍꯦꯟꯗꯣꯛꯇꯅ ꯑꯩꯒꯤ ꯏꯃꯥꯟꯅꯕꯤꯗꯨꯁꯨ ꯌꯦꯡꯉ ꯂꯩꯔꯕ ꯖꯥꯠꯅꯤꯗꯅ ꯃꯥꯁꯨ ꯑꯗꯩ ꯅꯣꯡꯉꯥꯜꯂꯝꯗꯥꯏꯗ ꯃꯥꯁꯨ ꯐꯖꯅ ꯎꯏꯊꯔ ꯂꯩꯔꯕ ꯖꯥꯠꯅꯤꯗꯅ ꯃꯥꯁꯨ ꯍꯧꯗꯣꯛꯇ꯭ꯔꯦ ꯑꯩꯁꯨ ꯍꯧ ꯇꯦ ꯄꯨꯡꯗꯣ ꯑꯩꯁꯦ ꯃꯤꯀ ꯀꯞ ꯊꯣꯛꯏꯀꯣ ꯅꯣꯡꯉꯥꯟꯗ ꯂꯩꯔꯤꯅꯦꯀꯣ ꯑꯩꯁꯦ ꯑꯗꯨꯗꯨꯒ ꯄꯨꯡꯗꯣ ꯌꯦꯡꯉꯀꯥꯟꯗ ꯄꯨꯡ ꯇꯔꯨꯛꯀ ꯃꯤꯅꯤꯠ ꯅꯤꯐꯨ ꯆꯠ ꯂꯩꯔꯝꯃꯦ ꯑꯗꯩꯗꯤ ꯀꯥꯡꯈꯜ ꯂꯧ ꯂꯧꯈꯠꯂꯒ ꯄꯣꯡ ꯍꯧꯒꯠꯂꯒ ꯍꯥꯏ ꯑꯉꯥꯡꯈꯩ ꯆꯥꯛ ꯆꯥꯕꯥ ꯆꯪꯉꯛꯑꯣ꯫
ꯁꯝꯒ ꯏꯐꯥ ꯐꯥꯔꯒ ꯂꯥꯛ ꯑꯗꯨꯒꯤ ꯅꯨꯃꯤꯠꯇꯨꯗꯒꯤ ꯑꯩ ꯀꯤꯗꯅ ꯑꯩ ꯁꯨꯡꯛꯌꯦꯡ ꯌꯦꯡꯗꯦ ꯑꯩ ꯄꯥꯈꯠ꯫ ꯇꯅ ꯃꯤ ꯃꯤ ꯋꯥ ꯇꯥ ꯇꯥꯔꯦꯅ꯫
ꯎꯝ ꯑꯩꯈꯣꯏꯁꯨ ꯀꯌꯥ ꯌꯦꯡꯗꯦꯗ꯫
ꯅꯍꯥꯟ ꯀꯅꯥ ꯀꯅꯥ ꯁꯅꯕꯩꯗꯣ ꯑꯗꯨ꯫ ꯌꯦꯡꯉꯦ꯫ ꯑꯩꯁ ꯑꯩꯈꯣꯏ ꯌꯦꯡꯁꯤ ꯌꯦꯡꯁꯤ ꯍꯥꯏꯔꯒ ꯫ ꯕꯣꯜ ꯂꯥꯛꯇꯔꯦ ꯃꯇꯝ ꯌꯧ ꯂꯥꯛꯇ꯭ꯔꯤꯉꯩꯗꯨꯗꯤ ꯌꯦꯡꯁꯤ꯫ ꯁꯤ ꯌꯦꯡꯁꯤ ꯍꯥꯏꯕꯀꯣ ꯑꯣ ꯃꯇꯝ ꯌꯧꯔꯗꯤ꯫ ꯃꯇꯝꯗꯣ ꯑꯦ ꯁꯥꯟꯅꯕ ꯍꯧꯔꯗꯤ ꯂꯣꯏꯅ ꯇꯨꯝꯊꯣꯛꯈ꯭ꯔꯅꯤ꯫
ꯔꯤꯐ꯭ꯔꯦꯁꯃꯦꯟ ꯔꯤꯐ꯭ꯔꯦꯁꯃꯦꯟ ꯀꯩꯀꯥ ꯊꯝꯃꯣ ꯑꯗ ꯈꯔ ꯅꯨꯡꯉꯥꯏꯅꯕ꯫
ꯅꯍꯥꯟ ꯅꯥꯟꯗꯣ ꯎꯝ꯫ ꯀꯔꯤ ꯍꯥꯏꯁꯤꯔꯥ ꯍꯦꯛ ꯍꯧꯔꯛꯄ꯫ ꯃꯇꯝꯗꯣ ꯍꯧꯔꯛꯄ ꯃꯇꯝꯗꯨ ꯕꯣꯜ꯫ ꯑꯗꯨ ꯃꯇꯝꯗ ꯃꯅꯦꯗꯣ ꯃꯅꯦꯁꯨ ꯂꯩꯌꯦꯕ ꯑꯩꯈꯣꯏꯗ꯫ ꯃꯅꯦ ꯃꯅꯦꯅ ꯌꯦꯡꯁꯤ ꯌꯦꯡꯁꯤ ꯍꯥꯏꯔꯒ꯫ ꯃꯥꯗꯨ ꯃꯥꯗꯨ ꯇꯤꯚꯤ ꯁꯨ ꯃꯨꯠꯊꯠꯄ ꯍꯩꯇꯕꯗꯣ꯫ ꯌꯦꯡꯁꯦ ꯌꯦꯡꯁꯦ ꯍꯥꯏꯅ ꯃꯥꯗꯤ ꯏꯔꯥꯡ ꯌꯥꯝ ꯇꯧꯔꯒꯀꯣ꯫ ꯂꯩꯔꯝꯕꯅꯦꯕ ꯑꯗꯨ ꯑꯩꯅ ꯇꯤꯚꯤꯗꯣ꯫ ꯃꯨꯠꯊꯠꯂꯨꯀꯣ ꯀꯥꯎꯅꯤꯀꯣ ꯍꯥꯏꯅ ꯑꯩꯗꯤ ꯇꯨꯝꯊꯣꯛꯈ꯭ꯔꯦꯕ꯫
ꯑꯩ꯫ ꯑꯣ ꯑꯩ ꯍꯧꯒꯠꯄ ꯀꯥꯟꯗ ꯃꯥꯗꯣ ꯇꯨꯝꯊꯣꯛ꫰ꯇꯨꯝꯊꯣꯛꯈ꯭ꯔꯦꯕ꯫ ꯇꯤꯚꯤꯁꯨ ꯃꯨꯠꯊꯠꯇꯦ ꯕꯣꯜꯗꯨ ꯃꯊꯟꯇ ꯁꯥꯟꯅꯔꯒ꯫
ꯃꯃꯤꯠ ꯈꯛꯇ ꯃꯨꯠꯂꯒ ꯃꯨꯠꯊꯠꯂꯒ ꯂꯩꯔꯕ꯫
ꯑꯣ ꯑ ꯑꯗꯨ ꯑꯣꯏ ꯂꯩꯔꯝꯃꯦꯕ ꯑꯗ ꯃꯊꯪꯗꯁꯨ ꯌꯦꯡꯁꯦ ꯌꯦꯡꯁꯦ ꯍꯥꯏꯌꯦꯦ ꯑ ꯅꯪ ꯊꯜꯖꯗꯣꯏ ꯅꯣꯏ
ꯊꯥꯖꯗꯦ ꯍꯥꯏꯕ ꯑꯩꯅ ꯑꯩꯗꯤ ꯌꯦꯡꯂꯨꯀꯣ ꯍꯥꯏꯕ
ꯑꯗꯣ ꯈꯔ ꯐꯅꯕ ꯔꯤꯐ꯭ꯔꯦꯁꯃꯦꯟ ꯀꯩꯀꯥ ꯌꯥꯎꯔꯗꯤꯅꯦ ꯈꯔ ꯑꯗꯨꯝ ꯅꯨꯡꯉꯥꯏꯕꯅꯦ ꯔꯤꯐ꯭ꯔꯦꯁꯃꯦꯟ ꯆꯥꯅꯤꯡꯕꯒꯤ ꯉꯥꯏꯕꯣꯏ ꯂꯥꯛꯄꯣꯏ
ꯎꯝ ꯑꯁ ꯑꯉꯥꯡꯁꯦ ꯀꯔꯤ ꯔꯤꯐ꯭ꯔꯦꯁ ꯃꯟꯅꯣ ꯑꯉꯥꯡꯁꯤꯡ ꯈꯪꯍꯟꯕ ꯌꯥꯕ ꯄꯣꯠ ꯅꯠꯇꯦ ꯃꯣꯏ ꯈꯪꯉꯗꯤ ꯃꯣꯏꯗꯣ ꯍꯋꯥꯠꯂꯣꯏꯕ ꯑꯌꯨꯛꯇ꯫
ꯍꯣꯏꯅꯦ ꯃꯣꯏꯁꯨ ꯉꯟꯅ ꯉꯟꯅ ꯆꯠꯄ꯭ꯔꯣ ꯃꯣꯏꯁꯨ
ꯉꯟꯅ ꯆꯠꯂꯦ ꯄꯨꯡ ꯇꯔꯨꯛ ꯇꯔꯦꯠ ꯅꯤꯄꯥꯜ ꯄꯨꯡ ꯅꯤꯄꯥꯜ
ꯅꯤꯄꯥꯟ
ꯑꯥꯎ ꯄꯨꯡ ꯅꯤꯄꯥꯜ ꯑꯗꯨꯋꯥꯏꯗ ꯃꯣꯏꯁꯦ ꯎꯝ ꯄꯨꯡ ꯅꯤ ꯅꯤꯄꯥꯜꯒ ꯃꯤꯅꯤꯠ ꯀꯨꯟ ꯆꯠꯂꯗꯤꯅꯦ ꯃꯣꯏꯒꯤ ꯕꯦꯜꯗꯣ ꯀꯩꯅꯣ ꯇꯧꯅꯦꯕ ꯑꯗꯨ ꯁ꯭ꯀꯨꯜ ꯅꯥꯛꯃꯟꯗꯅꯀꯣ
ꯎꯝ
ꯑꯣ ꯅꯪ ꯅꯪ ꯒꯤꯕꯅꯤ ꯅꯠꯇ꯭ꯔꯗꯤ ꯑꯦ
ꯅꯨꯡꯇꯤꯒꯤ ꯊꯦꯡꯒꯅꯤ
ꯑꯥꯎ ꯅꯨꯇꯒꯤ ꯇꯥꯟꯊꯣꯛꯈ꯭ꯔꯅꯤ ꯅꯍꯥꯟꯅ ꯑꯃꯔꯛ ꯑꯃꯔꯛ ꯑꯅꯤ ꯑꯧ ꯑꯅꯤꯔꯛ ꯁꯦꯡꯕꯗꯤ ꯆꯪꯍꯜꯂꯦ ꯍꯥꯏꯌꯦ ꯃꯣꯏꯅꯀꯣ ꯑꯗꯨꯒ ꯑꯍꯨꯝꯔꯛ ꯊꯦꯡꯈ꯭ꯔꯗꯤ ꯇꯥꯟꯊꯣꯛꯑꯦ ꯍꯥꯏꯕ ꯌꯥꯗꯦ ꯊꯦꯡꯅ ꯆꯠꯄ ꯌꯥꯗꯦꯕ
ꯎꯝ
ꯑꯁ ꯍꯣꯏ ꯑꯉꯥꯡꯁꯤꯡꯁꯨ ꯇꯥꯟꯊꯣꯛꯑꯦ ꯍꯥꯏꯕ ꯃꯄꯥꯅ ꯇꯥꯈ꯭ꯔꯗꯤ ꯂꯣꯏꯔꯦ ꯑꯦ ꯃꯊꯤ ꯆꯥꯔꯅꯦꯕ
ꯅꯪ ꯑꯗꯨꯗ ꯂꯩꯇ꯭ꯔꯦ
ꯎꯝ
ꯅꯨꯡꯉꯥꯏꯔꯝꯃꯅꯤ ꯅꯣꯡ ꯅꯣꯡꯃ ꯀꯣꯏꯔꯛꯀꯦ ꯍꯌꯦꯡ
ꯀꯣꯏꯔ ꯑꯣ ꯑꯁ
ꯀꯣꯏꯔꯛꯀꯦ ꯀꯣꯏꯔꯛꯀꯦꯗꯤ ꯍꯥꯏ ꯁꯨꯡ ꯀꯣꯏ ꯀꯣꯏꯊꯣꯛꯄ ꯍꯦꯛ ꯂꯪꯗ꯭ꯔꯦ
ꯍꯣꯏ ꯑꯣꯏꯔꯝꯅꯤꯗ
ꯑꯩꯁꯨ ꯏꯆꯥ ꯏꯁꯨ ꯂꯩꯕꯅꯤꯅ ꯌꯥꯗꯦꯅꯦ
ꯍꯦꯛꯇ ꯅꯪꯗꯦ ꯑꯁꯦꯡꯕ ꯍꯥꯏꯒꯨꯝꯗꯅ
ꯎꯝ ꯂꯣꯏ ꯂꯣꯏ
ꯁꯨꯇꯤꯅꯦꯅ ꯅꯣꯡꯃ ꯈꯛꯇꯪꯒꯨꯝꯕ ꯄꯤꯕꯒꯨꯝꯕ
ꯎꯝ
ꯀꯗꯥꯏꯗ ꯑꯩ ꯊꯥ ꯑꯃꯃꯨꯛ ꯄꯤꯒꯗꯕ ꯀꯥꯂꯌꯦꯟ ꯁꯨꯇꯤꯗ ꯅꯨꯃꯤꯠ ꯃꯉꯥꯅꯤꯈꯛ ꯄꯤꯔꯦ ꯀꯗꯥꯏꯗꯒꯤ ꯑꯇꯩ